ꯍꯜꯂꯣ
ꯇꯥꯕ꯭ꯔ‌ꯣ
ꯇꯥꯏꯌꯦ ꯇꯥꯏꯌꯦ ꯆꯥꯛꯗꯤ ꯂ‌ꯣꯏꯔꯕꯣ
ꯇꯨꯒ‌ꯣ
ꯆꯥꯛ ꯆꯥꯕ ꯂꯣꯏꯔꯕ‌ꯣ
ꯂꯣꯏꯔꯦ ꯂꯣꯏꯔꯦ
ꯀꯩꯗꯧ ꯍꯧꯖꯤꯛꯇꯤ ꯍꯥꯥ
ꯑ‌ꯦ ꯇꯥꯗꯦ
ꯀ꯭ꯔꯤ ꯇꯧꯕ꯭ꯔꯣ ꯀꯔꯤ ꯇꯧꯕ꯭ꯔ‌ꯣ
ꯑꯁ ꯍꯧꯖꯤꯛꯇꯤ ꯑꯗꯨꯝ ꯇꯨꯝꯅꯤꯡꯉꯥꯏ ꯇꯧꯋꯦꯗ ꯍꯧꯖꯤꯛꯇꯤ
ꯅ‌ꯣꯏꯗꯤ ꯈꯨꯟꯗ ꯂꯩꯕꯅꯤꯅꯀꯣ ꯊꯦꯡꯉꯦ ꯀꯣꯟꯗ ꯂꯩꯔꯒ ꯅꯪ ꯅꯪ ꯅꯪꯒꯤ ꯇꯨꯝꯕ ꯃꯇꯝꯁꯦ ꯊꯦꯡꯉꯦꯍꯦ
ꯍ‌ꯣꯏ ꯍ ꯍꯌꯦꯡ ꯑꯌꯨꯛ ꯉꯟꯇꯥ ꯍꯒꯥꯏꯔꯒ ꯆꯔꯁ ꯆꯥꯠꯇꯣꯏꯅꯤ ꯑꯃꯨꯛ
ꯑꯩꯈꯣꯏꯅ ꯂꯣꯏꯔꯀꯥꯟꯗ ꯆꯠꯇ‌ꯣꯏꯕ
ꯎꯝ
ꯀꯔꯤ ꯏꯟꯁꯥꯡ ꯆꯥꯔꯦ
ꯁꯧꯒ꯭ꯔꯤ ꯑꯁ ꯉꯁꯤ ꯃꯥꯏꯔꯦꯟꯒꯤ ꯃꯅꯥ ꯆꯥꯏ
ꯑꯥ ꯐꯔꯦꯅꯦ ꯍꯥꯎꯔꯅꯤ ꯑꯩꯈꯣꯏꯗꯤ ꯚꯦꯖꯤꯇꯦꯕꯜ ꯈꯛꯇ ꯆꯥꯏ ꯍ ꯑ ꯕꯣ ꯌꯦ ꯕꯣ ꯌꯦꯡꯉꯗ꯭ꯔꯥ ꯍꯌꯦꯡ
ꯑꯁ ꯌꯦꯡꯕ ꯉꯝꯗꯣꯏ ꯃꯥꯟꯗꯅ
ꯄꯨꯡ ꯃꯉꯥꯗ ꯀꯅꯥꯅ ꯍꯧꯒꯗꯒ ꯌꯦꯡꯗꯣꯏꯕ
ꯑꯂꯥꯔꯝ ꯊꯥꯃꯒ ꯌꯦꯡꯗꯣꯏꯅꯤ ꯌꯦꯡꯅꯤꯡꯉ ꯑꯗꯨꯗꯤ
ꯍꯧꯒꯠꯄ ꯉꯝꯅꯩ
ꯄꯣꯔꯇꯨꯒꯥꯜꯅꯤꯀꯣ ꯄꯨꯡ ꯅꯥꯗ ꯂꯥꯛꯏꯕꯗꯣ
ꯎꯝ ꯄꯣꯔꯇꯨꯒꯜꯒ ꯀꯣꯂꯣꯕꯤꯌꯥ
ꯍꯣꯏ ꯃꯅ ꯍꯦꯟꯅ ꯍꯥꯏꯗꯅꯤꯀꯣ ꯑ ꯍꯥꯏꯔ ꯌꯦꯡꯕ ꯅꯨꯡꯉꯥꯏ
ꯃꯣꯏꯅ ꯍꯥꯏꯕꯗꯣ ꯆꯞ ꯃꯥꯟꯅꯅꯤ ꯌꯦꯡꯕ ꯎꯝ
ꯆꯞ ꯃꯅꯅꯥꯒꯗꯕ ꯃꯥꯂꯦ
ꯑꯔꯖꯦꯟꯇꯤꯅꯥ ꯑꯔꯖꯦꯟꯇꯤꯅꯥ ꯑ ꯃꯣꯏ ꯇꯤ ꯍꯩꯇꯤ ꯍꯩꯌꯦ ꯁꯣꯏꯅ ꯉꯥꯝꯂꯤꯅꯤ ꯍꯥꯏꯔꯤꯕꯅꯤ ꯑꯔꯖꯦꯟꯇꯤꯅꯥꯅ
ꯑꯔꯖꯦꯟꯇꯤꯅꯥꯅ ꯉꯝꯒꯅꯤ
ꯍꯣꯏ ꯁꯨꯃꯥꯏ
ꯉꯝꯗꯣꯢ ꯃꯥꯜꯂꯦꯗ ꯑꯗꯨꯝ
ꯍꯦꯟꯅ ꯍꯥꯏꯌꯦ ꯍꯥꯏ
ꯑꯗꯨꯕꯨ ꯈꯪꯗꯦ ꯍꯣꯏ ꯁꯥꯟꯅꯕ ꯃꯇꯝꯗ ꯌꯦꯡꯕ ꯇꯥꯔꯦꯅ ꯍꯣꯏ ꯂꯥꯛꯑꯦ
ꯑꯣ ꯎꯝ ꯑꯩꯗꯣ ꯖꯦꯡ ꯌꯨꯝ ꯆꯠꯅꯤꯡꯕꯅ ꯂꯣꯔꯦ ꯍꯣꯏ ꯌꯨꯝꯗꯣ
ꯀꯔꯤꯒꯤ
ꯋꯥꯔ ꯀꯥꯞ ꯃꯇꯝꯁꯨ ꯂꯥꯛꯑꯦ ꯑꯩ ꯏꯃꯥꯟꯅꯕꯤꯁꯤꯡꯁꯨ ꯂꯣꯏ ꯌꯥꯎꯔꯦ
ꯋꯜꯀꯥꯎꯗ ꯆꯥꯛ ꯑꯍꯥꯎꯕ ꯆꯥꯔꯒ ꯕꯣꯜ ꯌꯦꯡꯕꯗꯨ ꯅꯨꯡꯉꯥꯏꯅ
ꯍꯧꯖꯤꯛꯀꯥꯟꯒꯤ ꯋꯥꯔꯜ ꯀꯥꯞꯇꯣ ꯋꯥꯔꯜ ꯀꯥꯞ ꯃꯥꯟꯗꯦ
ꯀꯔꯤꯒꯤꯔ
ꯌꯥꯝ ꯌꯥꯝ ꯊꯦꯡ ꯊꯣꯛꯑꯦꯅ ꯕꯣꯜꯗꯣ ꯑꯗꯨꯒ ꯑꯈꯣꯏꯗꯣ ꯎꯝ ꯑꯩꯠ ꯁꯦꯚꯦꯟ ꯑꯗꯨꯋꯥꯏꯗꯐꯥꯎ ꯌꯦꯡꯕ ꯐꯪꯗꯦꯅ ꯑꯗꯨ ꯑꯗꯨꯗꯤ ꯇꯦꯟ ꯏꯂꯦꯚꯦꯟꯒꯨꯝꯕꯗꯤ ꯃꯤ ꯂꯣꯏ ꯇꯨꯝꯅꯕ ꯃꯇꯝꯗ ꯑꯩꯈꯣꯏ ꯍꯧꯖꯤꯛꯀꯥꯟ ꯂꯥꯎ ꯂꯥꯎꯁꯨ ꯌꯥꯝ ꯆꯤꯟꯂꯦꯅ
ꯑꯝ
ꯂꯧ ꯆꯤꯟꯕ ꯃꯇꯝꯅꯤꯅ ꯍꯧꯖꯤꯛꯇꯤ ꯑꯗꯨꯒꯤ ꯉꯝꯗꯦ ꯐꯥꯏꯅꯦꯜ ꯐꯥꯏꯅꯦꯜꯒꯨꯝꯕꯅ ꯂꯣꯏꯅ ꯌꯦꯡꯗꯣꯏ ꯃꯥꯜꯂꯦ ꯃꯤ ꯃꯌꯥꯝ
ꯍꯣꯏ ꯑꯩ ꯃꯥꯟꯅꯁꯨ ꯍꯥꯏꯕꯅꯦ ꯌꯦꯡꯕ ꯉꯝꯗꯕ ꯑꯩꯗꯤ ꯊꯦꯡ ꯊꯦꯡꯅ ꯁꯥꯟꯅꯥꯅꯕꯒꯤ
ꯑꯝ ꯑꯝ ꯑꯁ ꯑꯩꯈꯣꯏ ꯐꯥꯎ ꯌꯦꯡꯕ ꯉꯝꯗꯦ
ꯃꯥꯗꯣ
ꯑꯣ ꯍꯣ ꯑꯩꯈꯣꯏ ꯐꯥꯎ ꯌꯦꯡꯕ ꯉꯝꯗꯦ ꯂꯧ ꯆꯠꯄꯁꯤꯡꯗꯤ ꯌꯦꯡꯕ ꯉꯝꯔꯣꯏ
ꯍꯣꯏ ꯑꯩꯗꯣ ꯃꯦꯠꯁ ꯑꯃꯥꯈꯛꯇꯅꯦ ꯑꯣ ꯑꯣꯏꯅ ꯌꯦꯡꯕꯗꯣ
ꯑꯝ
ꯍꯥꯞ ꯂꯣꯏꯔꯗꯤꯀꯣ ꯁꯦꯀꯦꯟ ꯁꯦꯀꯦꯟ ꯃꯁꯦꯁꯇ ꯁꯦꯀꯦꯟ ꯔꯥꯎꯟꯗ ꯑꯩꯗꯤ ꯇꯨꯝꯅꯤꯡꯕ ꯍꯧꯔꯅꯤ ꯑꯃꯨꯛꯀ
ꯑꯝ
ꯑ꯭ꯔꯖꯦꯟꯇꯤꯅꯥ ꯑ꯭ꯔꯖꯦꯟꯇꯤꯅꯥ ꯁꯥꯟꯅꯕ ꯅꯨꯃꯤꯠ ꯑꯃꯥꯈꯛꯇ ꯕꯣꯜ ꯌꯦꯡꯉꯦ ꯑꯩꯗꯣ ꯈꯥꯡꯔꯒ ꯀꯣ ꯑꯩ ꯃꯤꯠꯇꯣ ꯌꯥꯝ ꯅꯣꯛꯅꯤꯡꯕꯅꯦ
ꯑꯥꯔꯖꯦꯟꯇꯤꯅꯥꯗꯣ ꯁꯝꯄꯣꯔꯗꯤ ꯇꯥꯎꯋꯦ ꯑꯗꯣ ꯐ꯭ꯔꯥꯟꯁꯇ ꯃꯣꯏ ꯁꯥꯟꯅꯔꯗꯤ ꯐ꯭ꯔꯥꯟꯁꯇ ꯆꯠꯀꯅꯤ ꯑꯩꯗꯤ
ꯅꯪꯗꯤ
ꯑꯩꯗꯤ ꯈꯪꯗꯦ ꯈꯪꯗꯦ ꯑꯗꯨꯝ ꯑꯝ ꯁꯥꯟꯅꯕ ꯃꯇꯝꯗꯀꯣ ꯑꯥ ꯑꯩ ꯑꯧ ꯁꯣꯟꯕꯗꯨ ꯑꯗꯨꯝ ꯅꯨꯡꯁꯤꯔꯒ ꯂꯩꯌꯦ ꯑꯗꯨꯅ ꯌꯥꯗꯦ ꯑꯩ ꯑꯩꯁꯨ ꯉꯝꯅꯤꯡꯉꯤ ꯉꯝ
ꯕꯣꯜ ꯌꯦꯡꯅꯤꯡ ꯊꯋꯥꯏ ꯂꯩꯇ ꯂꯩꯥꯇꯕꯒꯤꯀꯣ
ꯑꯝ
ꯑꯗꯣ ꯑꯩꯈꯣꯏꯁꯨ ꯑꯩꯈꯣꯏꯒꯤ ꯇꯤꯝ ꯉꯝꯕꯗꯨ ꯉꯝꯕꯕꯨꯗꯤ ꯄꯥꯝꯃꯦꯕ ꯑꯗꯨꯕꯨ ꯈꯔ ꯇꯤꯝ ꯑꯃꯗ ꯁꯣꯟꯔꯒ ꯃꯈꯣꯏꯗꯣ ꯃꯈꯣꯏꯒꯤ ꯃꯁꯛꯇꯣ ꯌꯦꯡꯗꯦ ꯑꯃꯨꯛ ꯅꯨꯡꯁꯤꯕ ꯐꯥꯎꯋꯦ
ꯑꯣ
ꯑꯁ ꯃꯈꯣꯏꯁꯨ ꯒꯣꯜ ꯈꯔꯗꯤ ꯑꯝ ꯄꯤꯔꯝꯕ ꯌꯥꯕꯅꯤꯕ ꯌꯥꯕꯅꯤ ꯌꯥꯕꯅꯤꯀꯣ ꯍꯥꯏꯔꯒ ꯑꯣꯈꯜꯂꯒ ꯌꯥꯗꯦ
ꯃꯥꯏꯟ ꯇꯧꯋꯦ ꯑꯩꯈꯣꯏꯗꯤ ꯑ ꯀꯅꯥꯅ ꯎꯝ ꯁꯅꯥꯕ ꯑ ꯁꯥꯅꯕ ꯍꯥꯏꯕ꯭ꯔꯥ ꯑꯗꯨꯗꯣ ꯍꯪꯕꯗꯤ ꯑꯣꯏꯗꯤ
ꯎꯝ ꯑꯗꯨꯅꯦ
ꯀ꯭ꯋꯥꯂꯤꯇꯤ ꯅꯥꯏꯕꯗꯣ ꯑꯩꯈꯣꯏꯗꯤ ꯈꯪꯗꯦꯅ
ꯎꯝ ꯑꯩꯈꯣꯏꯗꯤ ꯋꯥꯔꯜ ꯀꯞ ꯋꯥꯔꯜ ꯀꯞ ꯃꯇꯝꯗ ꯈꯛꯇꯪꯅ
ꯎꯝ ꯎꯝ ꯍꯥꯏꯗꯤ ꯁꯤ ꯂꯣꯏꯔꯒ ꯋꯥꯔꯛꯀꯥꯞ ꯂꯣꯏꯔꯗꯤ ꯌꯦꯡꯕ ꯍꯥꯎꯔꯅꯤ ꯏꯟꯇꯔꯦꯁ ꯈꯔ ꯂꯥꯛꯑꯦ ꯋꯥꯔꯀꯞ ꯂꯥꯛꯄꯒꯤ
ꯅꯈꯣꯏ ꯅꯈꯣꯏꯗꯤ ꯕꯣꯜ ꯁꯥꯅꯕꯁꯨ ꯑꯗꯨꯝ ꯆꯠꯂꯦꯅ
ꯎꯝ ꯆꯝꯄꯤꯌꯟꯁ ꯂꯤꯒ ꯂꯩꯕꯗꯣ ꯐꯤꯅꯦꯜꯗ ꯌꯦꯡ ꯉꯦ ꯑꯩ ꯑꯗꯨ ꯃꯇꯝꯗꯨꯗꯤ ꯎꯝ ꯄꯨꯡ ꯄꯨꯡꯗꯣ ꯑꯦꯠ ꯇꯔꯥ ꯅꯥꯏꯟ ꯇꯔꯥ ꯊꯣꯛꯑꯦꯕ ꯎꯝ ꯅꯨꯡꯉꯥꯏꯌꯦ ꯌꯦꯡꯕꯗꯣ
ꯅꯩꯔꯝꯒꯅꯤ ꯑꯗꯨꯕꯨ ꯍꯣꯏꯗ ꯈꯔ ꯄꯤꯛꯄ ꯃꯇꯝꯗꯗꯤ ꯑꯣꯗꯣ ꯌꯥꯝ ꯏꯟꯗ꯭ꯔꯦꯁ ꯂꯩꯔꯝꯅꯤ
ꯎꯝ ꯒ꯭ꯔꯥꯎꯟꯗ ꯁꯟ ꯊꯤꯔꯒ ꯁꯟꯅꯥꯕꯗꯣ
ꯅꯍꯥꯟ ꯑ ꯅꯍꯥꯟ ꯅꯤꯡꯁꯤꯡꯕ꯭ꯔ ꯑꯩꯈꯣꯏ ꯎꯝ ꯑ ꯕꯣꯜ ꯌꯦꯉꯔꯒ ꯀꯣ ꯐꯨꯠꯕꯣꯜ ꯌꯦꯡꯉꯒ ꯑꯌꯨꯛ ꯐꯥꯎ ꯌꯦꯡꯉꯒ ꯑꯃꯨꯛ ꯋꯥꯛꯀꯤꯡ ꯆꯠꯄꯗꯣ
ꯀꯩ ꯇꯝ ꯄꯥꯡꯕꯅꯣ ꯑꯩ ꯈꯜꯂꯨꯕꯗ ꯑꯩꯈꯣꯏꯒꯤ ꯑꯩꯈꯣꯏ ꯌꯥꯝ ꯀꯥꯡꯕꯗꯣ ꯈꯟꯕ ꯉꯝꯃꯦ
ꯑꯍꯣ ꯑꯌꯨꯛ ꯉꯟꯇꯥꯗ ꯑꯩꯈꯣꯏꯗꯣ ꯚꯣꯜ ꯁꯥꯟꯅꯔꯒ ꯅꯥꯏꯚꯔꯁꯤꯡꯗꯒ ꯀꯝꯄ꯭ꯂꯦꯟ ꯇꯧ ꯇꯥꯎꯕꯗꯣ ꯅꯣꯛꯅꯤꯡꯉꯤ ꯒ꯭ꯔꯥꯎꯟꯗ ꯨ ꯄ ꯨꯄꯨ ꯑꯣꯏꯅ ꯀꯤ ꯇꯧꯕꯗꯣ
ꯌꯥꯝ ꯊꯋꯥꯏ ꯌꯥꯎꯅ ꯁꯥꯟꯅꯕ ꯆꯔꯠꯇꯨꯗꯣ
ꯑꯣꯀꯤꯦꯛ ꯆꯠꯁꯦ ꯍꯥꯏꯔꯒ ꯇꯨꯝꯂꯒ ꯂꯥꯏꯔꯅꯤ ꯑꯦꯛꯁꯔꯁꯥꯏꯁ ꯂꯣꯏꯔ ꯀꯥꯟ
ꯑꯣ ꯑꯦꯛꯁꯔꯁꯥꯏꯁ ꯇꯧꯔꯒ ꯋꯥꯛꯀꯤꯡ ꯆꯠꯂꯒ ꯁꯀꯨꯜꯗ ꯁ꯭ꯀꯨꯜꯗ ꯌꯥꯎꯕ ꯀꯥꯟꯗ ꯑꯃꯨꯛ ꯇꯣꯡꯕꯗꯣ
ꯑꯥꯎ
ꯑꯩꯈꯣꯏꯒꯤ ꯈꯨꯄꯥꯡꯁꯤꯗꯤ ꯑꯩ ꯒ꯭ꯟ ꯇꯥꯔꯦ ꯑꯗꯨꯝ ꯐꯖꯅ ꯇꯨꯝꯔꯝꯕ ꯌꯥꯕꯅꯤꯕ
ꯍ ꯈꯪꯗꯦ ꯑꯉꯥꯡꯅꯤꯅ ꯑꯉꯥꯡ ꯑꯣꯏꯔꯤꯉꯅꯤ
ꯑꯗꯨꯕꯨ ꯑꯁꯤꯒꯨꯝꯕ ꯃꯦꯃꯣꯔꯤꯁ ꯂꯩꯁꯦ ꯑꯗꯨꯝ ꯐꯩꯑꯦ
ꯑ ꯍꯣꯏ ꯑꯣꯏꯕꯤꯒꯦ
ꯍꯥꯏ ꯁꯨꯃꯥꯏꯅ ꯅꯩꯕꯥ ꯖꯠꯅꯦ
ꯑꯗꯨꯝ ꯑꯩꯈꯣꯏꯅ ꯌꯥꯝ ꯑꯍꯥꯟ ꯑꯣꯏꯕ ꯃꯇꯝꯗꯁꯨ ꯑꯁꯤꯒꯨꯝꯕ ꯋꯥꯔꯤꯁꯦ ꯂꯤꯔꯛꯄ ꯀꯥꯟꯗ ꯑꯗꯨꯝ ꯅꯣꯛꯔꯒꯥ ꯂꯩꯒꯗꯝꯗꯣ
ꯍꯧꯖꯤꯛꯁꯨ ꯌꯥꯝ ꯅꯣꯛꯅꯤꯡꯉꯦ꯫
ꯑꯩꯅ ꯈ꯭ꯋꯥꯏꯗꯒꯤ ꯅꯣꯛꯅꯤꯡꯕꯗꯤꯀꯣ ꯑꯩꯈꯣꯏ ꯑꯌꯨꯛ ꯉꯟꯇꯥ ꯕꯣꯜ ꯁꯥꯟꯅꯔꯒꯥ ꯅꯩꯕꯥꯔ ꯁꯤꯡ ꯁꯤꯡꯅꯥ ꯀꯝꯄ꯭ꯂꯦꯟ ꯇꯧꯕꯗꯣ
ꯑ
ꯑꯗꯨ ꯑꯩ ꯉꯥꯁꯤ ꯈꯛ ꯅꯤꯡꯁꯤꯡꯉꯦ ꯅꯪ ꯍꯥꯏꯔꯛꯄ ꯀꯥꯟꯗ
ꯃꯤ ꯑꯩꯈꯣꯏ ꯑꯩꯈꯣꯏꯁꯦ ꯌꯥꯝ ꯁꯕꯥꯒꯤ ꯐꯨꯔꯤꯠ ꯁꯦꯠꯇꯔꯤ ꯉꯥꯏꯗ ꯂꯩꯕꯗꯣ ꯐꯨꯔꯤꯠ ꯁꯦꯠ ꯐꯨꯔꯤꯠ ꯁꯦ ꯁꯦꯠꯇꯕꯒꯤ
ꯑꯣ ꯑꯣ
ꯂꯏꯔꯥꯀꯥꯟꯗꯥ ꯃꯤ ꯃꯅ ꯚꯗꯤꯑꯣ ꯐꯣꯇꯣꯔ ꯚꯤꯗꯤꯑꯣꯔꯥ ꯅꯝꯔꯅꯤꯕ ꯑꯩꯈꯣꯏꯒꯤ ꯍꯦꯕꯤꯠ ꯂꯥꯏꯕꯗꯣ ꯑꯗꯨꯅꯦꯕꯥ ꯃꯤ ꯑꯃꯥꯅ ꯐ꯭ꯂꯣꯞ ꯇꯥꯔꯀꯥꯟꯗ ꯐꯣꯇꯣꯗꯣ ꯁꯣꯏꯗꯕꯤ ꯅꯪ ꯀꯥꯞꯔꯥꯅꯤꯕ
ꯎꯝ
ꯑꯗꯨꯗ ꯅꯣꯛꯅꯤꯡ ꯉꯦ ꯑꯄꯣꯡꯕꯤꯅꯗꯥ ꯅꯝꯕꯔ ꯋꯥꯟ ꯅꯤ ꯃꯥꯗ
ꯎꯝ
ꯎꯝꯝ ꯅꯝꯕꯔ ꯋꯥꯟ ꯇꯥꯔꯀꯥꯟꯗꯁꯨ ꯄꯣꯠꯇꯣ
ꯐꯣꯇꯣ ꯀꯞꯄꯗꯣ ꯎ ꯑꯣ ꯑꯣ ꯐꯤꯅ ꯊꯨꯟ ꯎꯕꯗꯣ ꯈꯪꯕꯔꯥ ꯑꯩꯅ
ꯑꯣ
ꯁꯇꯦꯇꯥꯁ ꯁꯇ꯭ꯣꯔꯤ ꯊꯝꯕꯗꯣ
ꯑꯣ
ꯃꯥꯒꯤ ꯈꯨꯨꯝ꯭ꯔꯥꯎꯗꯣ ꯎꯝ ꯔꯦꯠ ꯔꯦꯠ ꯁꯦꯠꯄꯥꯗꯣ ꯑꯩ ꯀꯥꯎꯗꯦ
ꯑꯩꯈꯣꯏꯒꯤꯖꯦ ꯂꯣꯏꯔꯦ ꯋꯔꯤꯗꯤ ꯔꯦꯀꯣꯔꯠ ꯌꯥꯝ ꯂꯩ ꯌꯦꯔꯨꯝꯁꯨ ꯇꯔꯥ ꯍꯦꯟꯅꯥ ꯆꯥꯕꯁꯦꯗꯤ ꯗꯣꯖꯤꯗꯨꯅ ꯅꯝꯕꯔ ꯋꯥꯟ
ꯃꯥꯗꯤ ꯐꯣꯔꯇꯤꯟ ꯆꯥꯏ ꯍꯥꯏꯌꯦ
ꯑꯗꯣ ꯐꯣꯔꯇꯤꯟ ꯆꯔꯒꯥ ꯑꯩꯗꯣ ꯎꯝ ꯑꯩꯗꯤ ꯆꯥꯕ ꯌꯥꯏ ꯍꯥꯏꯕꯗꯣ ꯑ‌ꯣꯛ ꯆꯥꯕ ꯌꯥꯔꯦ ꯍꯥꯏꯕꯗꯣ
ꯑꯩꯈꯣꯏ ꯑꯩꯈꯣꯏꯒꯤ ꯌꯣꯛꯇꯣ
ꯎꯝ
ꯁꯤ ꯌꯦꯂꯣ ꯄꯥꯔꯠꯇ‌ꯣ
ꯎꯝ
ꯎꯝ ꯑꯗꯨ ꯑꯗꯨꯁꯨ ꯃꯉꯣꯟꯗ ꯄꯤꯌꯦ ꯑꯩꯒꯤꯁꯨ
ꯎꯝ
ꯑꯩꯗꯤ ꯊꯥꯔꯇꯤꯟ ꯆꯥꯔꯁꯨ ꯑ‌ꯩꯗꯤ ꯑꯗꯨꯝ ꯋꯥꯏꯠ ꯄꯥꯔꯠꯇꯣ ꯑꯗꯨꯝ ꯆꯥꯏꯌ‌ꯦꯕ ꯑꯗꯣ ꯃꯥꯗꯤꯀꯣ ꯑꯩꯒꯤ ꯌ‌ꯦꯂꯣ ꯄꯥꯔꯠꯁꯤꯡꯁꯨ ꯈꯔ ꯆꯥꯏꯑꯦ
ꯂ‌ꯣꯏꯔ‌ꯦ ꯂꯥꯁ ꯇꯥꯔꯅꯤ
ꯌꯥꯎꯗꯣꯏ ꯃꯥꯜꯂ‌ꯦ